ꯑꯣ ꯍꯜꯂꯣ ꯑꯣ ꯇꯥꯏ ꯇꯥꯏ
ꯑꯣ
ꯀꯃꯥꯏ ꯀꯃꯥꯏ ꯇꯧꯅꯉꯥꯏꯒꯤ ꯁꯨꯝ ꯇꯧꯔꯛꯏꯅꯦ
ꯑꯣ ꯅꯨꯡꯉꯥꯏꯔꯤꯌꯦ ꯑꯗꯨꯝ ꯂꯩꯔꯤ
ꯑ ꯑꯍꯜꯁꯤꯡ ꯑꯅꯥ ꯑꯌꯦꯛ ꯌꯥꯎꯗꯦ
ꯑꯥꯎ ꯌꯥꯎꯗꯦ
ꯑꯣ
ꯀꯃꯥꯏ ꯀꯃꯥꯏꯅ ꯇꯧꯔꯤ ꯇꯥꯃꯣ ꯍꯣꯏꯗꯤ
ꯎꯝ ꯑꯇꯣꯞꯄ ꯁꯨꯝ ꯋꯥꯔꯤ ꯁꯥꯗ ꯀꯨꯏꯔꯦ ꯇꯧꯔꯛꯑꯝꯃꯤꯅꯤ
ꯎꯝ ꯑꯩꯈꯣꯏꯗꯤ ꯑꯥꯎ ꯆꯠꯂꯦ ꯉꯁꯤꯗꯗꯩ ꯍꯧꯔꯦ ꯆꯠꯄ ꯑꯩꯈꯣꯏꯗꯤ ꯅꯣꯡꯁꯨ ꯌꯥꯝ ꯀꯟꯅ ꯇꯥꯔꯤ
ꯈꯣꯏ ꯔꯣꯝꯗꯅ ꯅꯣꯡ ꯇꯥꯎꯋ ꯌꯥꯗ꯭ꯔꯤ ꯃꯤꯅꯤ ꯅꯣꯡꯁꯤ ꯑꯃꯨꯛꯇꯪ ꯀꯟꯅ ꯇꯥꯔꯒꯗꯤ ꯎꯝ ꯅꯣꯡꯁꯤ ꯈꯔ ꯀꯟꯅ ꯇꯥꯔꯗꯤ ꯂꯧꯁꯤꯡꯁꯨ ꯈꯔ ꯁꯤꯖꯤꯟꯅꯐꯝ ꯈꯪꯉꯤꯗꯅ ꯅꯣꯡꯁꯤ ꯀꯟꯅ ꯇꯥꯎ ꯌꯥꯗꯔ꯭ꯦꯅꯦ
ꯏꯉꯥ ꯏꯉꯦꯟ ꯏꯉꯥ ꯂꯣꯏꯁꯤꯜꯂꯛꯀꯗꯧꯔꯦ ꯁꯤꯕꯨ ꯂꯧ ꯎꯅꯗ꯭ꯔꯤꯕ
ꯑꯗꯨꯅꯦ ꯍꯟꯗꯛ ꯆꯍꯤꯁꯦ ꯀꯝꯗꯧꯗꯣꯏꯅꯣ ꯈꯪꯗ꯭ꯔꯦ ꯍꯥꯏꯗꯤ ꯎꯝ ꯅꯣꯡ ꯍꯟꯗꯛꯀꯤ ꯂꯨꯍꯣꯡꯅꯈꯤꯕ ꯃꯌꯥꯝ ꯏꯪꯉꯥ ꯏꯉꯦ ꯏꯉꯥꯗ ꯍꯣꯡꯅꯈꯤꯕ ꯃꯌꯥꯝꯗꯣ ꯇꯝꯗꯤ
ꯑꯧ ꯑꯩꯈꯣꯏꯁꯨ ꯏꯄꯋꯥ ꯅꯨꯄꯥ ꯑꯃ ꯍꯣꯡꯉꯦꯕ
ꯎꯝ
ꯅꯣꯡ ꯇꯥꯕ ꯃꯇꯝꯅꯤꯅ ꯑꯁ ꯇꯜꯂꯦꯀꯣ ꯑꯗꯨꯒ ꯅꯣꯡ ꯃꯔꯤꯛ ꯑꯝꯐꯧ ꯇꯥꯗꯕꯥ ꯋꯥꯅꯦ
ꯑꯗꯨꯅꯤ ꯅꯣꯡꯁꯦ ꯈꯔ ꯂꯤꯛꯑꯦ
ꯑꯧ ꯑꯩꯈꯣꯏꯒꯤ ꯐꯥꯏꯔꯦꯟ ꯂꯝꯇꯥꯒꯤ ꯅꯣꯡ ꯆꯨꯗꯕꯗꯣ ꯑꯗꯨꯃꯥꯏꯅ ꯇꯧꯔꯒ ꯍꯣꯡꯉꯦꯕ
ꯎꯝ ꯑꯗꯨꯅꯤ ꯂꯧ ꯁꯤꯡꯅ ꯀꯃꯥꯏꯅ ꯇꯧꯗꯣꯏꯅ ꯈꯪꯗꯦ ꯇꯔꯤꯁꯦ ꯎꯝ ꯑꯅꯤ ꯑꯅꯤꯆꯥꯕꯤ ꯃꯔꯥꯛꯇ ꯎꯅꯕꯗꯨꯗꯤ ꯈꯔ ꯃꯥꯏ ꯄꯥꯛꯅꯈꯤ ꯑꯗꯨꯒ ꯌꯦ ꯂꯣꯢꯔꯦ
ꯑꯧ ꯑꯅꯤꯔꯛ ꯎꯕ ꯀꯥꯡꯕꯨꯗꯣ ꯐꯧ ꯌꯥꯝ ꯊꯣꯛꯑꯦ ꯍꯥꯏꯅꯩꯌꯦ ꯍꯟꯗꯛ
ꯑꯗꯨꯅꯤ ꯍꯌꯦꯡꯁꯤꯅ ꯍꯛꯊꯦꯡꯅ ꯀꯨꯝ ꯊꯦꯡꯅ ꯂꯥꯛꯑꯅꯤ ꯑꯗꯨꯒ ꯍꯌꯦꯡ ꯂꯧ ꯃꯨꯜꯂꯛꯑꯀꯥꯟꯗ ꯇꯤꯡꯈꯠꯇꯅ ꯇꯥꯔꯛꯄ꯭ꯔꯥ ꯈꯪꯗꯦ
ꯑꯥꯎ ꯂꯧ ꯁꯥꯠꯄ ꯍꯧꯔꯛꯄ ꯇꯥꯏꯃꯤꯡꯗꯨꯗ ꯏꯁꯤꯡ ꯆꯥꯎꯔꯒ ꯑꯃꯨꯛ ꯐꯧ ꯍꯥꯠꯇꯣꯔꯤꯕꯅꯤ
ꯑꯗꯨꯅꯤ ꯇꯧꯔꯤꯁꯤ
ꯂꯧꯁꯤꯡꯗꯤ ꯀꯃꯥꯏꯅ ꯇꯧꯔꯤ ꯇꯥꯃꯣ ꯍꯧꯖꯤꯛ
ꯇꯥꯃꯣ ꯍꯧꯖꯤꯛ ꯂꯧꯁꯤ ꯎ ꯌꯥꯗꯗꯅ ꯂꯩꯌꯦ ꯑꯍꯥꯟꯕ ꯅꯣꯡ ꯈꯔ ꯇꯥꯈꯤꯕꯗꯨꯗ ꯏꯁꯤꯡ ꯈꯔ ꯂꯩꯌꯦꯅ ꯀꯕꯥꯛ ꯀꯕꯥꯛ ꯈꯣꯏꯗꯣꯛꯑꯦ ꯑꯗꯨꯒ ꯍꯧꯖꯤꯛꯅ ꯑꯃꯨꯛ ꯑꯃꯨꯛ ꯀꯪꯈꯤꯗꯅ ꯃꯈꯥ ꯃꯨꯟꯅ ꯈꯣꯏꯗꯣꯛꯄ ꯌꯥꯗ ꯗꯅ ꯂꯩꯔꯦꯅꯦ ꯑꯗꯨꯅ ꯅꯣꯡꯁꯦ ꯀꯦꯅꯦꯜ ꯈꯔ ꯅꯛꯄꯗꯗꯤ ꯑꯃꯨꯛ ꯐꯕ ꯑꯩꯈꯣꯏꯅ ꯀꯦꯅꯦꯜꯗꯨ ꯅꯥꯛꯍꯧꯗ꯭ꯔꯕꯒꯤ ꯂꯧꯁꯨ ꯎꯕ ꯌꯥꯗꯗꯅ ꯂꯩꯔꯦ ꯑꯥ ꯅꯣꯡꯁꯦ ꯏꯊꯩ ꯂꯧꯈꯣꯡ ꯁꯤꯁꯨ ꯈꯔ ꯐꯕ ꯖꯒꯥꯁꯨ ꯌꯥꯎꯋꯤ ꯈꯔ ꯐꯠꯇꯕ ꯖꯒꯥꯗꯗꯤ ꯕꯦꯔꯥ ꯂꯩꯑꯦꯕ
ꯎꯝ
ꯍꯣꯏ ꯆꯤꯡꯉꯦꯅ ꯈꯜꯂꯁꯨ ꯏꯁꯤꯡ ꯆꯤꯡꯗꯣꯏ ꯖꯒꯥꯗꯣ ꯌꯥꯝ ꯂꯥꯞꯄꯦꯕ ꯑꯩꯈꯣꯏꯗꯤ ꯑꯗꯨꯅ ꯑꯩꯈꯣꯏꯒꯤ ꯊꯪꯅꯔꯤꯕ ꯂꯧꯕꯨ ꯁꯤꯡꯁꯤꯒ ꯄꯨꯂꯞ ꯄꯥꯎ ꯐꯥꯎꯅꯔꯒ ꯏꯟꯖꯤꯟ ꯇꯧꯔꯒ ꯆꯤꯡ ꯂꯩꯃꯤꯟꯅꯕꯗꯣ
ꯑꯩꯈꯣꯏ ꯑꯩꯈꯣꯏꯁꯤ ꯅꯣꯡ ꯇꯥꯏꯁꯤ ꯇꯥꯕ꯭ꯔꯣ ꯑꯗꯨꯗ
ꯌꯥꯝ ꯀꯟꯅꯕꯨ ꯇꯥꯗꯦꯗ ꯅꯣꯡ ꯀꯟꯂꯝꯗꯧ ꯃꯥꯟꯗꯦ ꯅꯣꯏꯔꯣꯝꯗꯁꯨ ꯇꯥꯏꯗꯨ ꯑꯁꯨꯨꯝ ꯅꯣꯡ ꯇꯥꯕꯩ ꯃꯈꯣꯟ ꯐꯣꯟꯗ ꯇꯥꯒꯗꯧꯕꯗꯣ ꯀꯌꯥ ꯀꯟꯅ ꯇꯥꯗꯦꯕ
ꯎꯝ ꯑꯩꯅ ꯐꯝꯕꯗꯗꯤ ꯖꯤꯡꯒ ꯃꯈꯣꯟꯁꯦ ꯌꯥꯝ ꯍꯧꯕ
ꯑꯣ ꯇꯥꯗꯤꯌꯦ ꯅꯣꯡ ꯀꯜꯂꯗꯤ ꯇꯥꯗꯧꯅꯤ ꯀꯜꯂꯝꯃꯣꯏ ꯑꯗꯨꯅꯅꯦ
ꯎꯝ
ꯍꯟꯗꯥꯛꯁꯤ ꯀꯨꯝꯒꯤ ꯅꯣꯡꯁꯤ ꯌꯥꯝ ꯂꯤꯛꯈ꯭ꯔꯦ
ꯑꯉꯥꯡꯈꯩꯗꯤ ꯆꯥꯎꯔꯝꯃꯅꯤ
ꯑꯉꯥꯡꯁꯤꯡ ꯍꯣꯏ ꯑꯍꯥꯟꯗꯨꯗꯤ ꯀ꯭ꯂꯥꯁ ꯁꯚꯦꯟ ꯇꯝꯃꯦ ꯆꯥꯎꯔꯑꯦ ꯑꯗꯨꯒ ꯑꯄꯤꯛ ꯑꯇꯣꯝꯕꯤꯗꯨꯗꯤ ꯆꯥꯎꯗ꯭ꯔꯤ ꯀꯦꯖꯤ ꯀꯥꯕꯗ ꯉꯥꯏꯔꯤ
ꯑꯉꯥꯡꯈꯩꯖꯤꯕꯨ ꯁ꯭ꯀꯨꯜ ꯆꯠꯂꯛꯄꯁꯦ ꯆꯥꯕ ꯊꯛꯄꯁꯦ ꯀꯃꯥꯏꯅ ꯇꯧꯔꯤꯒꯦ ꯑꯩꯈꯣꯏꯗꯤ ꯏꯆꯥꯅꯨ ꯅꯨꯄꯥ ꯑꯍꯟꯗꯣ ꯆꯥꯎ ꯏꯌꯥ ꯌꯥꯗꯦ ꯃꯌꯥꯡꯁꯨ ꯀꯪꯉꯦ ꯑꯗꯨꯅ ꯍꯟꯗꯛ ꯄꯩꯈꯥ ꯃꯅꯨꯡꯁꯦ ꯈꯔ ꯇꯨꯝꯗꯕꯒ
ꯀꯩ ꯄꯤꯖꯔꯒ ꯅꯣꯏꯗꯧꯅꯣ ꯈꯪꯗ꯭ꯔꯦꯗ ꯑꯩ
ꯌꯥꯗꯕꯅꯤ ꯃꯣꯏꯁꯤ ꯃꯁꯥ ꯏꯟꯈꯠꯂꯛꯄ ꯇꯥꯏꯃꯤꯡꯗꯨ ꯑꯣꯏꯔꯗꯤ ꯃꯌꯥꯡꯁꯨ ꯗꯨꯝ ꯀꯪꯒꯜꯂꯤ ꯑꯗꯨ ꯆꯥꯕ ꯈꯔ ꯐꯕ ꯑꯉꯥꯡꯗꯗꯤ ꯑꯗꯨꯝ ꯌꯥꯕ ꯑꯗꯨꯒ ꯃꯁꯥꯒꯤ ꯑꯣꯏꯅ ꯆꯥꯕ ꯈꯔ ꯁꯣꯟꯕ ꯑꯉꯥꯡꯗꯗꯤ ꯅꯣꯏꯌꯨ ꯌꯥꯗꯕꯅꯤꯟ
ꯏꯆꯥ ꯅꯨꯨꯄꯤꯗꯨꯗꯤ ꯆꯥꯕ ꯈꯔ ꯐꯩꯕ
ꯎꯝ
ꯑꯗꯨꯒ ꯑꯁ ꯏꯆꯥ ꯅꯨꯨꯄꯥꯁꯤꯗꯤ ꯌꯥꯗ꯭ꯔꯦ ꯑꯗꯨꯅ ꯁ꯭ꯀꯨꯜꯖ‌ꯦ ꯇꯤꯐꯤꯟꯖ‌ꯦ ꯍꯥꯞꯄꯦ ꯑꯗꯨ ꯌꯦꯔꯨꯝ ꯉꯧꯕ ꯅꯠꯇ꯭ꯔꯗꯤ ꯆꯥꯗ꯭ꯔꯦ ꯑꯗꯣ ꯊꯥꯏꯅ ꯑꯈꯣꯏꯅ ꯁ꯭ꯀꯨꯜ ꯇꯝꯃꯛꯄꯗꯗꯤ ꯁ꯭ꯀꯨꯜ ꯆꯠꯂꯝꯗꯥꯏꯗ ꯆꯥꯔꯅꯤ ꯍꯜꯂꯛꯑ ꯆꯥꯔꯅꯤ ꯂꯣꯏꯔꯦ ꯇꯤꯐꯤꯟꯒꯥꯁꯦ ꯀꯩꯝ ꯍꯥꯞꯄ ꯍꯥꯞꯅꯔꯝꯗꯦ
ꯑꯣ ꯍꯥꯞꯄꯣꯠꯇꯦꯗ
ꯑꯗꯣ ꯍꯧꯖꯤꯛꯀꯤ ꯑꯉꯥꯡꯉꯩꯁꯤꯅ ꯀꯃꯥꯏꯟ ꯇꯧꯏꯅ‌ꯣ ꯒ꯭ꯌꯥꯟ ꯑꯝ ꯇꯥ ꯂꯥꯏꯔꯤꯛ ꯈꯨꯇꯝ ꯄꯨꯔꯥ ꯈꯣꯏꯒꯤ ꯀꯣꯏꯁꯦꯟ ꯁꯦꯟꯅꯔꯒ ꯇꯧꯗ ꯌꯥꯗꯕꯩ ꯐꯤꯕꯝ ꯑꯝꯗ ꯑꯗꯨꯝ
ꯃꯥꯅꯦ ꯑꯉꯥꯡꯗꯨꯅ ꯑꯉꯥꯡꯁꯤꯡꯒꯤ ꯀꯩꯅꯣꯁ‌ꯦ ꯍꯣꯏ ꯅꯣꯂꯦꯖꯇꯤ ꯑꯥ ꯂꯩꯈꯤꯕ ꯌꯥꯏ ꯑꯗꯨꯒ ꯏꯁꯀꯤꯜꯗꯤ ꯋꯥꯠꯂꯛꯄꯗꯧꯅ ꯁꯨꯝ ꯇꯧꯔꯤꯁꯦ ꯃꯣꯏꯗ ꯊꯤꯟꯅꯕꯗ ꯑꯈꯣꯏꯅ ꯑꯥ ꯅꯤ ꯎꯝ
ꯑꯩꯈꯣꯏ ꯌꯥꯎꯗꯗꯤ ꯌꯥꯗꯕꯒꯤ ꯄꯦꯔꯦꯟꯁ ꯈꯔ ꯌꯥꯎꯗꯗꯤ ꯑ ꯃꯄꯨꯡ ꯐꯥꯔꯛꯇꯕꯩ ꯐꯤꯕꯝꯅ‌ꯦ ꯍꯦꯟꯅ ꯂꯥꯛꯏꯁ
ꯃꯥꯅꯦ ꯑꯈꯣꯏꯒꯤ ꯔꯦꯗꯤꯌꯣꯗ ꯂꯥꯏꯔꯤꯛ ꯌꯥꯝ ꯍꯩꯕ ꯑꯈꯪ ꯑꯍꯩ ꯎꯟꯅꯕꯗ ꯍꯥꯏꯔꯤꯁꯦ ꯃꯣꯏꯟ ꯍꯥꯏꯁꯦ ꯈꯣꯏꯒꯤ ꯂꯥꯏꯛ ꯈꯨꯇꯝꯁꯦ ꯏꯁꯣꯏ ꯑꯃ ꯁꯣꯏꯕꯗꯧꯅ ꯇꯧꯕꯗꯣ ꯍꯥꯏꯗꯤ ꯃꯥꯛ ꯐꯪꯗꯕ ꯌꯥꯗꯦ ꯍꯥꯏꯕꯩ ꯃꯑꯣꯡꯗ ꯑꯗꯨꯒ ꯃꯄꯥꯟ ꯂꯝꯗ ꯇꯧꯏꯁꯦ ꯃꯤꯒꯤ ꯑꯆꯧ ꯑꯆꯧꯕ ꯌꯨꯅꯤꯚꯔꯁꯤꯇꯤ ꯑꯗꯩ ꯂꯥꯏꯔꯤꯛ ꯇꯝꯒꯦꯅ ꯇꯧꯔꯛꯄ ꯃꯇꯝꯗꯗꯤ ꯃꯤꯗꯤ ꯃꯥꯛ ꯀꯌꯥꯝ ꯐꯪꯏꯅ ꯍꯥꯟꯅ ꯍꯪꯉꯛꯇꯦ ꯍꯥꯏꯌ‌ꯦꯕꯥ ꯅꯪ ꯀꯩ ꯀꯩ ꯍꯩ ꯅꯪ ꯏꯁꯀꯤꯜ ꯃꯥꯏ ꯏꯁꯀꯤꯜ ꯃꯥꯒꯤ ꯑꯍꯩꯕ ꯄꯣꯠꯁꯦ ꯀꯩꯅ ꯍꯩꯅꯩ ꯍꯥꯏꯕ ꯄꯣꯠꯁꯤꯗꯅ ꯍꯥꯟꯅ ꯐꯣꯀꯁ ꯇꯧꯔ‌ꯦꯑꯦ ꯍꯥꯏꯌꯦꯕ
ꯎꯝ
ꯑꯗꯨꯅ ꯂꯥꯏꯔꯤꯛ ꯇꯝꯕ ꯃꯥꯥꯛ ꯐꯪꯕ ꯈꯛꯇꯅ ꯌꯥꯗꯦ ꯁꯨꯝꯕꯁꯤ ꯌꯥꯝ ꯗꯔꯀꯥꯔ ꯑꯣꯏ ꯑꯗꯣ ꯍꯧꯖꯤꯛꯀꯤ ꯂꯥꯏꯔꯤꯛ ꯈꯨꯇꯝꯁꯤꯗꯗꯤ ꯁꯤꯒꯤ ꯄꯣꯠꯁꯤꯃ ꯏꯋꯥꯠ ꯋꯥꯠꯄꯗꯧꯅ ꯇꯧꯕꯁꯦ
ꯃꯥꯅꯦ ꯑꯗꯨꯅꯦ
ꯀꯩꯅꯣꯝꯃ ꯁ꯭ꯀꯨꯜꯒꯤ ꯄ꯭ꯔꯣꯖꯦꯛ ꯑꯃ ꯑꯗꯒꯤ ꯀꯩꯅꯣꯝꯃ ꯄꯣꯠ ꯑꯃ ꯁꯦꯝꯃꯛꯑꯣꯕꯨ ꯍꯥꯏꯔꯁꯨ ꯑꯣꯖꯥꯈꯩꯁꯨ ꯉꯥꯏꯔꯦ ꯑꯉꯥꯡꯈꯩꯅ ꯍꯩꯒꯗꯕ ꯍꯥꯏꯗꯤ ꯃꯆꯥ ꯃꯆꯥ ꯍꯥꯟꯅ ꯄꯤꯔꯒ ꯍꯩꯍꯟꯗꯕ ꯁꯨꯡꯈꯪ ꯈꯪꯗꯕ ꯄꯣꯠ ꯑꯃ ꯄꯤꯁꯤꯜꯂꯛꯑꯅꯤ ꯑꯗꯩꯩ ꯃꯃꯥ ꯃꯄꯥꯗꯗꯤ ꯑꯗꯨꯅ ꯑꯃꯨꯛ ꯌꯦꯠꯂꯅꯤ ꯑꯃꯨꯛ ꯀꯣꯏꯊꯤ ꯑꯃꯨꯛ ꯊꯤꯅꯔꯅꯤ
ꯑꯉꯥꯡꯒꯤ ꯄ꯭ꯔꯣꯖꯦꯛ ꯋꯥꯛꯂ ꯑꯍꯟꯒꯤ ꯄ꯭ꯔꯣꯖꯦꯛ ꯋꯥꯛꯂ ꯈꯪꯗꯦ
ꯍꯣꯏ ꯑꯗꯨꯅ ꯃꯃꯥ ꯃꯄꯥ ꯂꯥꯏꯔꯤꯛ ꯍꯩꯕ ꯀꯥꯡꯕꯨꯗꯗꯤ ꯅꯝꯗꯅ ꯊꯤꯈꯤꯕ ꯌꯥꯏ ꯂꯥꯏꯔꯤꯛ ꯁꯨꯡꯍꯩ ꯍꯩꯇꯕ ꯃꯃꯥ ꯃꯄꯥꯗꯗꯤ ꯄꯨꯔꯥ ꯀꯩꯅꯣ ꯑꯃ ꯑꯣꯏꯔꯦꯕ ꯑꯗꯣ ꯑꯩꯈꯣꯏꯅ ꯍꯥꯏꯕꯗꯤ ꯁꯥꯇ꯭ꯔꯒꯩꯗꯨꯅ ꯍꯩꯒꯗꯕ ꯄꯣꯠ ꯃꯆꯥ ꯃꯆꯥꯗꯣ ꯍꯥꯟꯅ ꯍꯩꯍꯜꯂꯣ ꯍꯥꯏꯕꯅꯤꯗ
ꯃꯥꯅꯦ ꯇꯞꯅ ꯇꯞꯅ ꯁ꯭ꯀꯤꯜꯗꯣ ꯁꯦꯝꯒꯠꯂꯛꯀꯗꯧꯅꯦꯕ
ꯎꯝ ꯑꯗꯨꯏ ꯄꯣꯠꯇꯣ ꯇꯧꯗꯦꯕ
ꯎꯝ
ꯑꯣꯖꯥꯒꯩꯅ ꯁꯦꯝꯕ ꯇꯟꯕꯗꯣ ꯁꯥꯇ꯭ꯔꯁꯤꯡꯅ ꯅꯣꯏ ꯌꯨꯝꯗꯩꯩ ꯄꯨꯔꯛꯑꯣ ꯍꯥꯏꯔꯒ ꯃꯣꯏ ꯋꯥꯏ ꯁꯪꯕꯤ ꯑꯃ ꯇꯧꯔꯦ
ꯑꯗꯨꯅꯦ
ꯑꯗꯒꯤ ꯁ꯭ꯀꯨꯜꯗ ꯇꯦꯛꯁꯕꯨꯛ ꯇꯥꯛꯄꯒꯤ ꯄꯣꯠꯁꯤꯃ ꯌꯥꯎꯗ꯭ꯔꯦ ꯀꯣꯏꯁꯟ ꯑꯟꯁꯔꯁꯤ ꯃꯅꯝ ꯃꯅꯝ ꯃꯅꯝ ꯄꯤꯁꯤꯜꯂꯛꯑꯅꯤ ꯅꯝꯐꯨꯗ ꯐꯥꯍꯟꯕꯩ ꯐꯤꯚꯝ ꯀꯩ ꯅꯣꯂꯦꯁꯇꯨ ꯂꯩꯍꯟꯗꯕꯤꯗ ꯅꯝꯗꯅ ꯐꯥꯍꯟꯕꯩ ꯐꯤꯚꯝ ꯑꯃ ꯂꯩꯔꯦꯕ
ꯃꯥꯅꯦ
ꯑꯗꯨꯅ
ꯄꯨꯟꯅ ꯁꯦꯝꯗꯣꯛꯄ ꯁꯦꯝ ꯑꯃ ꯗꯔꯀꯥꯔ ꯑꯣꯏꯔꯦ ꯑꯩꯈꯣꯏ ꯄꯨꯟꯅ ꯒ꯭ꯌꯥꯟ ꯇꯥꯃꯤꯟꯅꯕ
ꯎꯝ
ꯎꯝ ꯑꯇꯣꯞꯄ ꯄ꯭ꯔꯥꯏꯚꯦꯠ ꯀꯝꯄꯅꯤ ꯑꯆꯧꯕꯁꯤꯡꯗ ꯃꯥꯒꯤ ꯁꯥꯔꯇꯤꯐꯤꯀꯦꯠꯇꯣꯅꯦ ꯃꯥꯛꯁꯤꯠꯇꯣ ꯀꯌꯥꯝ ꯐꯪꯕ ꯍꯥꯏꯅ ꯌꯦꯡꯒꯗꯨꯔꯤꯁꯦ ꯃꯥ ꯀꯌꯥꯝ ꯍꯩꯕ ꯍꯥꯏꯅ ꯃꯥꯛ ꯋꯥꯡꯕꯗ ꯈꯟꯗꯦꯕ ꯑꯍꯩꯕꯗ ꯈꯟꯂꯦꯕ ꯃꯔꯝꯗꯤ ꯇꯧꯔꯛꯇꯣꯏ ꯊꯕꯛꯇꯨ ꯑꯍꯩꯕ ꯊꯕꯛꯇꯨꯅꯦꯕ ꯗꯔꯀꯥꯔ ꯑꯣꯏ ꯁ꯭ꯀꯤꯜꯗꯨꯅꯦꯕ ꯃꯥꯒꯤ ꯁ꯭ꯀꯣꯔꯗꯣ ꯅꯠꯇꯦꯕ ꯎꯝ
ꯑꯗꯨꯅ ꯑꯩꯈꯣꯏ ꯃꯅꯤꯄꯨꯔꯁꯤꯗ ꯀꯩꯅꯣ ꯇꯧꯔꯛꯄꯒꯤ ꯃꯄꯥꯜ ꯂꯝꯗ ꯂꯣꯏ ꯆꯠꯅꯔꯛꯏꯁꯦ ꯑꯌꯥꯝꯕꯅ
ꯃꯥꯥꯅꯦ
ꯌꯥꯝ ꯈꯦꯠꯅꯔꯛꯑꯦꯕ
ꯎꯝ
ꯑꯗꯩꯩ ꯂꯥꯏꯔꯤꯛ ꯇꯝꯕ ꯌꯥꯕ ꯇꯝꯃꯨꯔꯅꯤ
ꯑꯗꯨꯒ ꯁꯔꯀꯥꯔꯒꯤ ꯊꯕꯛ ꯅꯠꯇ꯭ꯔꯗꯤ ꯑꯇꯩ ꯀꯝꯄꯅꯤꯒꯤ ꯊꯕꯛ ꯇꯧꯕꯝ ꯂꯩꯇ꯭ꯔꯦ꯫ ꯑꯗꯨꯅ ꯂꯥꯏꯛ ꯇꯝꯕ ꯌꯥꯕ ꯇꯝꯁꯤꯜꯂꯨꯨꯔꯝꯅꯤꯅ ꯍꯖꯤꯔꯥ ꯁꯨꯕꯁꯨ ꯇꯜꯂꯛꯑꯝꯤꯅ
ꯄꯥꯥꯜ ꯂꯝꯗ ꯑꯌꯥꯝꯕ ꯆꯠ ꯆꯠꯇꯅ ꯂꯩꯅꯔꯛꯏꯁꯤ꯫
ꯃꯥꯅꯦ꯫ ꯃꯁꯤ ꯈꯣꯏꯄꯨꯟꯅ ꯒ꯭ꯌꯥꯟ ꯇꯥꯃꯤꯟꯅꯕ ꯑꯝ ꯗꯔꯀꯥꯔ ꯑꯣꯏ꯫ ꯅꯠꯇ꯭ꯔꯗꯤ ꯀꯨꯏꯔ-ꯀꯨꯏꯔ ꯄ꯭ꯔꯣꯕ꯭ꯂꯦꯝ ꯍꯦꯜꯂꯛ
ꯈꯪꯗꯦꯗ ꯃꯃꯥ ꯃꯄꯥꯁꯤꯡꯁꯤꯁꯨꯅꯤ ꯑꯌꯥꯝꯕ ꯇꯨꯏꯁꯟꯁꯤꯗ ꯍꯧꯖꯤꯛ ꯇꯧꯔꯤꯁꯤ ꯏꯃꯥꯏꯄꯦꯝꯃꯥ ꯅꯣꯡ ꯉꯥꯟꯗꯩꯩ ꯅꯨꯃꯤꯠ ꯇꯥꯕ ꯃꯞ ꯄꯥ ꯃꯃꯥ ꯃꯌꯥꯝ ꯂꯩꯔꯥꯗꯤ ꯇꯨꯏꯁꯟ ꯊꯤꯟꯕꯁꯤ ꯊꯕꯛ ꯑꯃꯅꯤ꯫
ꯃꯥꯅꯤ ꯇꯨꯏꯁꯟꯒꯤ ꯀꯜꯆꯔ ꯁꯤꯃꯒ ꯑꯔꯂꯩ꯫
ꯃꯌꯨꯝꯗ ꯇꯦꯛꯁꯕꯨꯛꯇꯣ ꯄꯥꯔꯒ ꯅꯩꯅꯕꯒꯤ ꯄ꯭ꯔꯣꯁꯦꯖ ꯁꯨꯡꯌꯥꯎ ꯌꯥꯎꯗ꯭ꯔꯦꯕ꯫
ꯎꯝ ꯑꯗꯨꯅꯤ ꯑꯩꯅ ꯑ ꯃꯁꯤ ꯀꯜꯆꯔꯁꯤ ꯃꯨꯊꯠꯄ ꯄꯨꯟꯅ ꯒ꯭ꯌꯥꯟ ꯇꯥꯃꯤꯟꯅꯕ ꯗꯔꯀꯥꯔ ꯑꯣꯏꯔꯦ ꯅꯠꯇ꯭ꯔꯒꯗꯤ ꯇꯧꯁꯤꯜꯂꯦ ꯑꯗꯨꯅ
ꯎꯝ
ꯀꯧꯅꯕ ꯆꯠꯅꯕ ꯍꯣꯠꯅꯔꯤꯉꯩꯗ ꯄꯥꯕꯩ ꯃꯇꯝꯁꯨ ꯑꯃꯨꯛ ꯂꯩꯇ꯭ꯔꯦ꯫ ꯑꯗꯨꯅ ꯑꯗꯥ ꯆꯠꯂꯨꯏ ꯄꯣꯠꯇꯣ ꯑꯔꯦꯝꯕꯗ ꯃꯥꯡꯍꯟ ꯀꯥ ꯀꯥꯟꯅꯗꯕ ꯑꯣꯏꯍꯜꯂꯦ ꯍꯥꯏꯇꯥꯔꯦ꯫
ꯃꯥꯅꯤ꯫
ꯄꯥꯕꯁꯤꯃ ꯍꯦꯕꯤꯠ ꯑꯃ ꯁꯦꯝꯕꯗꯨꯀꯣ꯫ ꯁꯔꯀꯥꯔ ꯇꯦꯛꯅꫭꯂꫭꯖꯤꯕꯨꯗꯤ ꯆꯥꯎꯈꯠꯂꯦ꯫ ꯈꯔ ꯈꯪꯗꯕ ꯈꯣꯠꯇꯕ ꯅꯦꯠꯇ ꯀꯩꯗ ꯏꯟꯇꯔꯅꯦꯠꯇ ꯂꯣꯏꯅ ꯊꯤꯕꯕꯨꯗꯤ ꯌꯥꯔꯦ ꯍꯥꯏꯕ ꯑꯗꯨꯅ ꯂꯥꯏꯔꯤꯛ ꯄꯥꯕ ꯆꯥꯡ ꯌꯥꯝ ꯍꯟꯊꯔꯛꯑꯦꯕ꯫
ꯎꯝ
ꯎꯝ ꯂꯥꯏꯕ꯭ꯔꯤꯁꯤꯡꯗ ꯆꯪꯑꯒ ꯂꯥꯏꯔꯤꯛ ꯄꯥꯕ꯫ ꯌꯦ ꯌꯥꯝ ꯍꯟꯙꯔꯛꯑꯦ꯫ ꯁ꯭ꯀꯨꯜꯒꯤꯕꯨ ꯑꯣꯏꯔꯦ ꯃꯁꯥꯒꯤ ꯇꯦꯛꯁꯛꯁꯦ ꯄꯥꯕꯒꯤ ꯆꯥꯡ ꯍꯟꯊꯔꯛꯑꯦ꯫ ꯄꯤꯔꯛꯏꯕ ꯄꯥꯏ ꯌꯥꯔꯣꯏ ꯐꯕ ꯊꯥꯡꯒꯠꯂꯛꯑꯦ꯫ ꯇꯧꯕ ꯆꯣꯡꯕ ꯑꯁꫭꯏꯕ ꯍꯥꯏꯒꯗ꯭ꯔꯥ ꯑꯃꯗꯤ ꯑꯣꯏꯔꯦ꯫ ꯑꯩꯈꯣꯏ ꯄꯨꯟꯅ ꯒ꯭ꯌꯥꯟ ꯇꯥꯃꯤꯟꯅꯔꯒ ꯁꯦꯝꯗꯣꯛꯃꯤꯟꯅꯕ ꯑꯃꯅꯠꯇꯗꯤ ꯌꯥꯔꯣꯏꯗꯣꯏꯔꯤ꯫ ꯍꯣꯏ ꯍꫭꯏ ꯐꯔꯦ ꯐꯔꯦ ꯑꯗꯨꯗꯤ꯫